ꯅꯅꯥꯎ ꯇꯥꯔꯕ
ꯇꯥꯏ ꯇꯥꯏ ꯑꯕꯨꯡꯉꯣꯅꯪ ꯂꯥꯛꯀꯅꯣ ꯍꯥꯏꯖꯦ ꯑꯩꯅ ꯅꯉꯣꯟꯗ ꯅꯠꯇ꯭ꯔꯣ ꯇꯥꯔꯦ
ꯎꯝ ꯑꯔꯥꯡꯕ ꯈꯣꯟꯖꯦꯜ ꯇꯥꯍꯜꯂꯛꯀꯅꯨꯀꯣ
ꯑ ꯀꯅꯥꯝ ꯇꯥꯗꯦ ꯀꯅꯥꯝ ꯇꯥꯗꯦ
ꯇꯥꯔꯃꯨꯛ ꯈꯛꯇꯅꯦ ꯁꯥꯟꯅꯒꯗꯕ
ꯃꯥꯅꯤ ꯃꯥꯅꯤ
ꯍꯣꯢꯁ
ꯀꯅꯥꯝꯂꯩꯇꯤ ꯢꯊꯟꯗꯅꯦ ꯂꯩꯔꯤꯁꯦ
ꯅꯪꯅ ꯁꯤꯃꯇꯥꯡꯗ ꯃꯤꯉꯣꯟꯗ ꯆꯒꯠ ꯆꯒꯠ ꯉꯥꯡꯒꯅꯨꯀꯣ
ꯑꯦ ꯑꯩꯗꯤ ꯀꯩꯗꯧꯕꯩ ꯉꯥꯡꯗꯣꯢꯕ ꯍꯥꯍꯥ ꯑꯉꯥꯎ ꯑꯐꯩ ꯇꯥꯢꯞꯇꯥ
ꯍꯌꯦꯡꯁꯤ ꯌꯥꯔꯀꯥꯟꯗ ꯑꯩ ꯇꯝ ꯇꯞꯅ ꯇꯥꯛꯄꯤꯒꯦꯕ
ꯍꯣꯢ
ꯑ ꯆꯠꯂ ꯆꯠꯂ ꯑꯩꯈꯣꯏ ꯆꯦꯗꯤ ꯑꯗꯨ ꯇꯧꯋꯦ ꯈꯣꯠꯂꯤꯅ
ꯍꯝ ꯍꯥ ꯍꯥ ꯑꯥꯎ ꯑ ꯑꯗꯨ ꯅꯪ ꯑꯣꯛ ꯀꯩꯅꯨꯃꯤꯠꯇꯥ ꯂꯩꯒꯦ ꯍꯥꯏꯅꯣ ꯑꯩ ꯊꯔꯣꯏꯗꯣ ꯑꯩꯈꯣꯏ ꯏꯃꯥꯟꯅꯕꯤꯗ ꯍꯥꯏꯈ꯭ꯔꯥꯒꯦ ꯑꯩ ꯈꯥꯛꯑꯝꯃꯣꯅꯦ
ꯑꯩꯗꯤ ꯍꯥꯔꯥꯎꯋꯦ ꯁꯤ ꯑꯉꯥꯡ ꯑꯉꯥꯡ ꯂꯥꯡꯍꯟꯒꯅꯨꯀꯣ
ꯒꯤ ꯂꯥꯡꯗꯦꯗꯣ ꯅꯪꯒꯤ ꯂꯥꯡꯉꯦ ꯅꯪꯗꯣ ꯕꯤꯗꯥ
ꯁꯤꯁꯤꯅ ꯑꯍꯥꯟꯕ ꯀꯣꯜꯅꯤ ꯉꯁꯥꯏꯗꯩ ꯌꯥꯗ꯭ꯔꯤꯁꯦ ꯁꯤꯗ ꯈꯪꯅꯤ ꯑꯩ ꯉꯥꯁꯥꯏ ꯍꯥꯏ ꯀꯣꯜ ꯃꯥꯄꯟ ꯇꯥꯛꯁ ꯃꯥꯄꯟ ꯇꯧꯈ꯭ꯔꯕꯅꯦꯕ ꯑꯗꯣ
ꯑꯥ
ꯑꯗꯣ ꯌꯥꯗꯧ ꯃꯥꯟꯗꯦ ꯍꯧꯖꯤꯛ ꯆꯦꯛꯀꯤꯡꯗ ꯂꯩꯌꯦꯕ ꯀꯦꯝꯇ ꯉꯥꯡꯈꯤꯗꯕꯅꯤꯅ ꯌꯥꯔꯣꯏꯕ
ꯑꯣ
ꯍꯝ
ꯑꯩꯈꯣꯏ ꯕꯥꯏꯗꯤ ꯑꯩꯈꯣꯏ ꯕꯅꯥ ꯐꯣꯟ ꯇꯧꯕꯗꯤ ꯌꯥꯔꯝꯒꯤꯔꯣꯢꯅꯦ
ꯌꯥꯈꯤꯔꯣꯏ ꯅꯨꯃꯤꯠ ꯈꯔꯅꯤ ꯂꯩꯔꯒ ꯑꯩꯁꯨ ꯀꯨꯏꯌꯦꯕ ꯑꯥ ꯀꯨꯏꯕ ꯍꯥꯏꯁꯦ ꯅꯨꯃꯤꯠ ꯍꯨꯝꯅꯤ ꯃꯔꯤꯅꯤ ꯁꯨꯔꯦ ꯑꯗꯨ ꯀꯥꯟꯗꯒ ꯉꯥꯁꯤ ꯈꯛꯇ ꯌꯥꯔꯛꯄꯅꯦꯕ
ꯑꯥ
ꯀꯥꯟꯗ ꯌꯥꯅꯤ ꯑꯗꯨꯝ ꯀꯣꯜ ꯄꯥꯏꯕꯕꯨꯗꯤ ꯌꯥꯗꯣꯏꯕ ꯅꯪꯅ ꯇꯧꯕꯗꯤ ꯌꯥꯔꯣꯏꯕ
ꯑꯥ ꯑꯕꯨꯡꯉꯣꯗꯨ ꯌꯥꯠ ꯍꯧꯖꯤꯛ ꯑꯩꯈꯣꯏꯁꯦ ꯅꯤꯜꯂꯦ ꯃꯥꯥꯏꯗꯣ ꯁꯤꯗ
ꯈꯔ ꯆꯠꯇꯣꯛꯑꯣ ꯈꯔ ꯆꯠꯇꯣꯛꯑꯣ
ꯅꯪ ꯅꯪ ꯐꯣꯟꯗꯩꯅꯦ ꯅꯤꯜꯂꯛꯏꯁꯦ
ꯑꯕꯨꯨꯡꯉꯣꯗꯣ ꯂꯥꯡꯒꯅꯣ ꯑꯝꯇꯥ ꯍꯥꯢꯌꯣ
ꯥ ꯁꯤ ꯂꯥꯡꯉꯗꯤ ꯀꯩꯅꯣ ꯇꯧꯗꯣꯏꯅꯦꯕ ꯂꯥꯡꯉꯗꯤ ꯀꯛꯈꯤꯗꯣꯏꯅꯦꯕ
ꯑꯩ ꯆꯤꯆꯦ ꯑꯩꯈꯣꯏ ꯑꯦꯛꯁꯀꯔꯁꯟ ꯄꯨꯕ ꯌꯥꯏ ꯍꯥꯏꯍꯧꯋꯦ ꯉꯁꯥꯏ ꯍꯥꯏꯒ꯭ꯔꯕ
ꯍꯥꯏꯗꯦ
ꯑꯣ ꯉꯥꯁꯥꯏꯗꯩ ꯔꯥꯙꯦꯁꯨꯔꯤꯅꯀꯣ ꯈꯔ ꯉꯥꯎꯁꯟꯅꯔꯦ ꯃꯥ ꯍꯥꯏꯗꯨ ꯊꯥꯖꯔꯨꯔꯦꯅꯦ ꯃꯥꯗꯣ ꯑꯣꯖꯥꯅ ꯉꯁꯥꯏ ꯀꯧꯈꯠꯂꯛꯑꯦ ꯍꯥꯏ ꯑꯩꯈꯣꯏꯖꯨ ꯌꯥꯎꯋꯦ ꯍꯥꯏ ꯑꯩꯈꯣꯏꯖꯨ ꯄꯥꯈꯠꯂꯦ ꯑꯧꯗꯨꯒ ꯆꯠꯂꯦ ꯄ꯭ꯔꯤꯟꯁꯤꯄꯜ ꯃꯅꯥꯛ ꯆꯠꯄꯗꯤ ꯀꯤꯖꯩ ꯏꯁꯧ ꯈꯔ ꯂꯥꯡꯉꯦ ꯁꯨꯄꯔꯚꯥꯏꯖꯔ ꯃꯅꯥꯛ ꯆꯠꯂꯖꯦꯅ ꯆꯠꯂꯦ ꯑꯧꯗꯨꯒ ꯆꯪꯉꯦꯕꯀꯣ ꯑꯩꯖꯦ ꯇꯞꯅ ꯇꯞꯅꯒ ꯏꯟꯅꯔꯦ ꯃꯅꯤꯡꯗ ꯑꯗꯨꯗꯨꯒ ꯑꯦꯛꯁꯀꯔꯁꯟꯒꯤ ꯃꯣꯏ ꯋꯥꯔꯤ ꯁꯥꯅ ꯂꯩꯔꯝꯃꯦ ꯃꯣꯢ ꯁꯔ ꯁꯨꯄꯔꯚꯥꯏꯖꯔꯒ ꯑ ꯑꯣꯂꯤ ꯁꯔꯅ ꯄꯨꯅꯤ ꯊꯣꯑꯅꯤ ꯍꯥꯏꯔꯛꯑꯦꯕ ꯆꯠꯇꯕꯖꯨ ꯀꯨꯏꯔꯦ ꯑꯩꯈꯣꯏꯅ ꯆꯠꯁꯦꯅ ꯑꯣꯖꯥꯒꯩꯒ ꯋꯥꯔꯤ ꯁꯥꯟꯅ ꯍꯧꯔꯝꯅꯤ ꯗꯥꯏꯔꯦꯛꯇꯔ ꯃꯥꯅ ꯎꯔꯅꯤ ꯅꯦꯛꯎꯔꯅꯤ ꯗꯥꯏꯔꯦꯛꯇꯔꯒ ꯋꯥꯔꯤ ꯁꯥꯟꯅꯔꯅꯤ ꯍꯥꯏ ꯑꯗꯨꯒꯦ ꯔꯥꯙꯦ ꯁꯣꯔꯤꯅ ꯅꯩꯁꯜꯂꯛꯏꯅꯦ ꯉꯁꯥꯏ ꯁꯔ ꯆꯠꯂꯗꯤ ꯍꯟꯗꯛ ꯊꯥꯖꯤꯗ ꯆꯠꯁꯤꯀꯣ ꯑꯗꯨꯗꯨꯒ ꯑꯉꯥꯡ ꯃꯆꯥꯒ ꯄꯨꯒꯨꯝꯖꯤ ꯌꯥꯝ ꯀꯨꯏꯅ ꯆꯪꯅꯕꯅꯤ ꯅꯥꯏꯟꯇꯦꯟ ꯐꯥꯎꯗ ꯄꯨꯖꯤ ꯍꯥꯏꯅ ꯅꯩꯁꯜꯂꯛꯏꯕ ꯑꯥꯗ
ꯇꯩꯗꯤ ꯑꯇꯩꯁꯨ ꯍꯥꯏꯔꯣ
ꯑꯦ ꯅꯪꯖꯨ ꯌꯥꯎꯔꯛꯄꯗꯤ ꯌꯥꯏꯅ
ꯅꯪ ꯂꯤꯔꯣ ꯅꯪꯅ ꯀꯣꯂꯦꯖ ꯁ꯭ꯀꯨꯜ ꯆꯠꯂꯨꯕꯅꯦꯅ ꯍꯥꯏꯔꯣ ꯅꯪ ꯑꯗꯨꯝ
ꯑꯦ ꯅꯪꯁꯨ ꯀꯦꯂꯦꯖ ꯆꯠꯂꯨꯏꯗꯨꯗꯤ ꯉꯁꯥꯏ
ꯎꯝ ꯑꯇꯩꯗꯤ ꯀꯩꯇꯧꯔꯕ
ꯁꯕꯤꯔꯀꯨꯃꯥꯔ ꯅꯍꯥꯟ ꯑꯩꯅ ꯑꯦꯛꯖꯥꯝꯗ ꯅꯣꯡꯃ ꯃꯥ ꯆꯪꯉꯦ ꯀꯥꯏꯅ ꯅꯉꯣꯟꯗ ꯋꯥꯔꯤ ꯂꯤꯗꯅ ꯑꯥ ꯑꯗꯨꯗꯣ ꯃꯥꯅ ꯀꯩꯀꯩ ꯑꯩꯗꯣ ꯑꯦꯛꯖꯥꯝ ꯑꯃ ꯃꯥꯅ ꯍꯟꯗꯛ ꯊꯥꯗꯣꯏ ꯑꯦꯛꯖꯥꯝꯁꯦ ꯐꯣꯔꯇꯤꯒꯤꯁꯦ ꯁꯤꯗ ꯃꯥꯅ ꯃꯥꯔꯛ ꯀꯌꯥꯅꯣ ꯁꯤ ꯑꯥ ꯁꯤꯗ ꯃꯥꯛ ꯋꯥꯡꯉ ꯄꯩꯁꯥ ꯊꯥꯅꯖꯤꯑꯦ ꯑꯩ ꯚꯨ ꯆꯨꯢ ꯍꯥꯏꯕꯩ ꯑꯩꯅ ꯁꯥꯎꯔꯨꯕ ꯍꯥꯏꯇꯥꯔꯦ ꯅꯆꯦꯅ ꯂꯥꯢꯔꯤꯛ ꯍꯩꯔꯥ ꯅꯪ ꯍꯩꯇꯦ ꯈꯣꯠꯇꯦꯅ ꯑꯩꯅ ꯑꯁ ꯑꯩꯖꯨ ꯍꯟꯗꯛꯇꯤ ꯁꯣꯏ ꯍꯟꯗꯛꯀꯤ ꯑꯦꯛꯖꯥꯝꯖꯤꯗꯤ ꯌꯥꯔꯣꯏ ꯃꯊꯪꯗ ꯇꯧꯖꯦ ꯁꯤꯅꯦꯕ ꯑꯗ ꯌꯦꯡꯖꯤ ꯌꯦꯡꯖꯤ ꯁꯤ ꯃꯥ ꯍꯥꯏꯅꯦ ꯑꯩꯅ ꯄꯣꯠ ꯃꯆꯥ ꯃꯥꯁꯨ ꯊꯥꯅꯖꯤ ꯄꯣꯠ ꯃꯆꯥ ꯃꯁꯨ ꯊꯥꯟꯅꯕꯗꯤ ꯇꯜꯂꯦ ꯑꯩꯗꯤ ꯑꯆꯧ ꯑꯆꯧ ꯊꯥꯅꯖꯤ ꯍꯥꯏꯔꯦ ꯗꯩ ꯃꯥꯅ ꯆꯥꯝꯃꯩ ꯃꯊꯛꯇ ꯊꯥꯅꯖꯦꯌꯦ ꯑꯗꯒꯤ ꯑꯩꯅ ꯍꯣꯏ ꯍꯣꯏ ꯍꯥꯏꯔꯦ ꯃꯥ ꯉꯁꯥꯏ ꯉꯔꯥꯡ ꯑꯦꯛꯖꯥꯝ ꯍꯥꯏꯗꯣꯛꯄꯗꯣ ꯗꯨꯗ ꯍꯪꯉꯦ ꯀꯌꯥꯗ ꯌꯥꯎꯔꯦ ꯑꯗ ꯑꯩꯅ ꯍꯟꯗꯛꯇꯤ ꯌꯥꯗ꯭ꯔꯦꯗ ꯍꯥꯏ ꯃꯥꯅ ꯅꯪ ꯑꯆꯥꯄꯣꯠꯊꯥ ꯄꯣꯠ ꯆꯩ ꯊꯥꯅꯈꯤꯕꯗꯨꯗꯤ ꯍꯪꯉꯦ ꯑꯩꯅ ꯁꯥꯔ ꯃꯊꯪ ꯑꯦꯛꯖꯥꯝ ꯍꯥꯏꯔꯝꯃ ꯀꯩꯅꯣ ꯍꯥꯏ ꯑꯗ ꯃꯥꯅ ꯑꯇꯩ ꯑꯦꯖꯥꯝ ꯌꯧꯒ꯭ꯔꯦ ꯚꯥꯏ ꯑꯩ
ꯉꯥꯡꯉꯛꯇ꯭ꯔ ꯃꯥꯛ ꯅꯦꯝꯕꯒꯤ
ꯍꯥ ꯉꯥꯡꯇꯦꯗ ꯃꯥ ꯄꯣꯠ ꯆꯩꯩ ꯊꯥꯅꯁꯦꯌꯦ ꯃꯊꯪ ꯑꯦꯛꯖꯥꯝꯒꯤꯗꯨꯗ
ꯅꯗꯦꯁꯣꯔꯤꯒ ꯅꯪꯒ ꯀꯥꯅ ꯍꯦꯜꯂꯤ
ꯑꯩꯅ ꯍꯦꯜꯂꯤ
ꯃꯥꯛ ꯀꯌꯥ ꯍꯦꯜꯂꯦ
ꯈꯪꯗꯦ ꯇꯔꯥꯃꯨꯛ ꯍꯦꯜꯂꯝꯒꯗ꯭ꯔ ꯈꯪꯗꯦ
ꯅꯪ ꯇꯣꯇꯦꯜ ꯀꯌꯥ ꯆꯠꯂꯤꯕ
ꯈꯪꯗꯦꯗ ꯏꯆꯦ ꯑꯩ ꯃꯥꯛꯅꯦꯝꯃꯟꯕꯗꯨꯗ ꯌꯦꯡꯕ ꯇꯟꯗꯅ ꯌꯦꯡꯗ꯭ꯔꯦ
ꯐꯔꯦ ꯐꯔꯦꯅ ꯂꯥꯏꯔꯤꯛ ꯇꯝꯕꯩ ꯃꯍꯩ ꯌꯥꯜꯂꯦ
ꯑꯣ ꯑꯩ ꯍꯟꯗꯛꯇꯤ ꯄꯥ ꯍꯧꯔꯝꯅꯦ ꯍꯟꯗꯛ ꯐꯣꯔꯇꯤꯒꯤꯖꯦ ꯃꯥꯔꯛ ꯋꯥꯡꯅꯕꯅ ꯊꯣꯏꯖꯨ ꯑꯌꯨꯛꯇ ꯇꯨꯏꯁꯟ ꯑꯌꯨꯛ ꯈꯛꯇꯪ ꯌꯥꯎꯔꯅꯤ ꯍꯥꯏꯕꯀꯣ ꯀꯩꯅꯣꯗ ꯔꯣꯁꯤꯗ ꯑꯗꯣ ꯑꯩꯁꯨ ꯁꯥꯏꯟꯁꯇꯣ ꯌꯥꯝ ꯁꯣꯜꯂꯦ ꯌꯥꯎꯔꯁꯤꯔꯥ ꯈꯜꯂꯤꯅꯦ ꯑꯩꯈꯣꯏ ꯕꯥꯗ ꯍꯥꯏꯔꯒ ꯆꯝꯉꯥ ꯈꯛꯇꯅꯦ ꯁꯕꯖꯦꯛ ꯑꯍꯨꯝ ꯑꯣꯖꯥ ꯅꯥꯏꯅ ꯇꯥꯛꯇꯨꯏꯅꯦꯕꯀꯣ
ꯀꯅꯥ ꯀꯅꯥ ꯑꯣꯖꯥ
ꯈꯪꯗꯦ ꯃꯣꯏ ꯀꯛꯆꯤꯡꯗꯩ ꯁꯥꯏꯟꯁꯀꯤꯖꯨ ꯑꯃ ꯀꯧꯋꯦ ꯍꯥꯏ ꯑꯗꯣ ꯆꯠꯇꯣꯏꯗꯤ ꯑꯩꯈꯣꯏ ꯏꯃꯥꯟꯅꯕꯤꯗꯤ ꯌꯥꯝꯃꯦ ꯔꯥꯖꯦꯁꯣꯔꯤꯒ ꯁꯥꯃꯣꯝꯗꯩ ꯅꯨꯄꯤ ꯑꯝꯒꯗꯤ ꯀꯨꯏꯔꯦ ꯆꯠꯈꯤꯕ ꯃꯌꯥꯏ ꯀꯥꯏꯗꯒꯤ ꯃꯣꯏ ꯑꯍꯨꯝ ꯑꯥ ꯃꯣꯏꯗꯤ ꯑꯌꯨꯛ ꯅꯨꯡꯗꯤꯟꯅꯦꯕ ꯑꯗꯨ ꯑꯩꯅ ꯊꯣꯏꯗꯣ ꯃꯥꯗꯤ ꯆꯠꯂꯅꯤꯖꯦ ꯆꯠꯂꯖꯤ ꯂꯖꯤꯔꯥ ꯍꯪꯉꯝꯃꯦ ꯑꯩꯉꯣꯟꯗ ꯃꯥꯖꯨ ꯑꯌꯨꯛꯈꯛ ꯆꯠꯀꯅꯤ ꯆꯠꯂꯁꯦ ꯈꯣꯠꯁꯦꯅ ꯍꯥꯏꯔꯝ ꯑꯦ ꯑꯩꯈꯣꯏ ꯃꯥꯗ ꯍꯥꯏꯌꯦꯕꯀꯣ ꯑꯩꯈꯣꯏ ꯃꯥꯅ ꯀꯅꯥ ꯆꯠꯀꯅꯣ ꯍꯥꯏꯒꯦ ꯍꯣ ꯐꯖꯟꯅ ꯍꯥꯏꯅ ꯆꯠꯂꯣ ꯍꯥꯏ ꯑꯗꯨꯝ ꯅꯦꯝꯃꯦ ꯁꯥꯏꯟꯁꯁꯦ ꯅꯣꯏꯒꯤ ꯁꯥꯔ ꯀꯩꯅꯣ ꯇꯣꯟꯗꯣꯟꯕꯗꯨꯣ ꯅꯣꯏ ꯐꯤꯖꯤꯛꯁ ꯇꯥꯛꯑꯦ ꯍꯥꯏꯕꯗꯣ
ꯎꯝ
ꯑꯍꯥꯟꯕ ꯑꯦꯛꯖꯥꯝꯗꯨꯁꯨ ꯃꯥꯅ ꯇꯥꯛꯄꯗꯣ ꯂꯣꯏ ꯅꯦꯝꯃꯦ ꯍꯟꯗꯛꯁꯨ ꯅꯦꯝꯃꯦ ꯃꯥꯅ ꯁꯥꯎꯅꯤꯡꯕꯩ ꯇꯣꯛꯏꯔꯥ ꯑꯣꯖꯅ ꯇꯣꯛꯎꯔꯅꯣ ꯍꯥꯏꯔ ꯈꯪꯗꯦꯕꯀꯣ ꯁꯥꯔ ꯑꯅꯟꯅ ꯑꯃꯨꯛ ꯆꯪꯉꯛꯉꯦ ꯐꯤꯖꯤꯛꯁꯇꯣ
ꯀꯩꯅꯣ ꯁꯔ ꯇꯣꯟꯗꯣꯝꯕ ꯍꯩꯇꯕ꯭ꯔꯣ ꯍꯥꯏꯖꯦ
ꯍꯩꯗꯤ ꯍꯩꯗ ꯑꯗ ꯃꯥꯗꯤ ꯅꯣꯠꯁ ꯉꯥꯛꯄꯤꯗ ꯂꯥꯢꯔꯤꯛꯀ ꯁꯨꯡꯇꯥꯛ ꯇꯥꯛꯇꯦ ꯅꯣꯠꯇꯣ ꯍꯥꯏꯐꯦꯐꯦꯠ ꯀꯩꯅꯣ ꯇꯧꯔ ꯍꯗꯣ ꯑꯗꯣ ꯈꯪꯗꯦ ꯃꯥꯅ ꯇꯣꯛꯏꯔꯥ ꯑꯣꯖꯅ ꯃꯥꯅ ꯇꯥꯛꯄꯗꯣ ꯃꯥꯛ ꯋꯥꯡꯗꯦꯅ ꯇꯣꯛꯍꯜꯂꯤꯔꯥ ꯈꯪꯗꯦ ꯃꯥꯅ
ꯅꯣꯠꯁꯇꯤ ꯐꯖꯟꯅ ꯄꯤꯕꯅꯤ
ꯎꯝ ꯏꯂꯕꯦꯟ ꯇꯨꯌꯦꯞ ꯇꯥꯛꯄꯒꯤ ꯐꯔꯛ ꯇꯥꯏ ꯍꯥꯏꯔ ꯈꯪꯗꯦ ꯏꯂꯚꯦꯟꯁꯨ ꯌꯥꯎꯔꯛꯄꯒꯤ
ꯎꯝ
ꯃꯥꯗꯤ ꯏꯂꯚꯦꯟ ꯇꯨꯋꯦꯞ ꯇꯥꯛꯄꯅꯦꯕ ꯑꯗꯨꯅ ꯑꯦꯝꯣꯢꯔꯝꯕꯖꯨ ꯌꯥꯢ ꯍꯟꯗꯛ ꯑꯩꯈꯣꯏ ꯑꯣꯖꯥ ꯌꯥꯝ ꯁꯤꯜꯂꯤꯗ ꯏꯂꯚꯦꯟ ꯌꯥꯎꯔꯛꯄꯩꯗꯒꯤ
ꯑꯅꯅꯟꯗ ꯍꯩꯔꯝꯃꯣꯏꯗ ꯀꯩꯁꯨ
ꯃꯥ ꯈꯪꯗꯦꯗ ꯑꯩꯈꯣꯏ ꯁꯤꯛꯁꯁꯨ ꯃꯥꯅ ꯇꯥꯛꯑꯦ ꯁꯚꯦꯟꯖꯨ ꯃꯥꯅ ꯇꯥꯛꯑꯦ ꯑꯩꯠꯁꯨ ꯃꯥꯅ ꯇꯥꯛꯑꯦ ꯑꯗꯩ ꯅꯥꯏꯟꯖꯨ ꯑꯃꯨꯛ ꯃꯥꯅ ꯇꯥꯛꯑꯅꯤ ꯀꯩꯅꯣ ꯐꯤꯖꯤꯛꯁꯇꯣ ꯀꯦꯃꯤꯁꯇ꯭ꯔꯤꯒ ꯕꯥꯏꯌꯣꯒꯕꯨꯗꯤ ꯑꯟꯗ꯭ꯔꯣꯗꯩꯅꯦ ꯅꯨꯄꯤ ꯑꯝ ꯇꯥꯛꯑꯦ ꯂꯥꯡꯃꯣꯗꯣꯡꯗ ꯃꯌꯨꯝ ꯄꯥꯟꯕ ꯑꯣꯏꯔꯃꯥꯥꯜꯂꯦ ꯃꯌꯥ ꯆꯧꯕ ꯑꯝ ꯇꯥꯛꯑꯦ
ꯕꯕꯥ ꯂꯩꯇ꯭ꯔ ꯀꯥꯟꯗ ꯁꯥꯟꯅꯒꯗꯕ ꯀꯣꯜ ꯀꯔꯤ ꯕꯕꯥꯅ ꯐꯣꯟ ꯀꯩꯅꯣ ꯇꯧꯔꯤꯀꯥꯟꯗ
ꯎꯝ
ꯎꯝ ꯎꯝ ꯁꯤꯅ ꯑꯍꯥꯟꯕꯅꯤ ꯀꯣꯜ ꯇꯧ ꯌꯥꯏꯖꯦ ꯉꯁꯥꯢ ꯁꯨꯡꯌꯥ ꯌꯥꯗꯦ
ꯎꯝ ꯅꯣꯏ ꯅꯃꯥꯟꯅꯕꯤ ꯍꯣꯏꯖꯨ ꯐꯣꯟ ꯇꯧꯍꯜꯂꯣ ꯈꯣꯢꯕ ꯂꯩꯔꯗꯤ ꯑ ꯐꯣꯟ ꯊꯅꯝꯃꯗꯤ
ꯌꯦꯡꯒꯦ ꯇꯧꯔꯒ ꯌꯥꯕ꯭ꯔ ꯈꯣꯠ ꯄ꯭ꯔꯗ ꯃꯊꯪ ꯃꯊꯪ
ꯍꯣꯏ
ꯀꯨꯏꯅ ꯁꯥꯅꯗꯧ ꯅꯠꯇꯦꯗ ꯀꯩꯁꯨ
ꯃꯥꯅꯦ ꯃꯤꯅꯠ ꯇꯔꯥ ꯈꯛꯇꯅꯦ ꯍꯧꯖꯤꯛ ꯃꯤꯅꯠ ꯑꯅꯤꯃꯨꯛꯇ ꯉꯥꯏꯁꯜꯂꯛꯑꯕꯅꯦ
ꯎꯝ ꯀꯅꯥꯅ ꯐꯥꯥꯁ ꯇꯥꯒ꯭ꯔꯕ
ꯁꯣꯏꯔꯤꯔꯣ ꯑꯧꯅ ꯅꯍꯥꯟ ꯃꯁꯛ ꯇꯥꯛꯄ ꯑꯄꯤꯛꯄꯗꯣ
ꯎꯝ
ꯍꯟꯗꯛꯀꯤ ꯀꯅꯥꯝ ꯔꯦꯡ ꯆꯟꯗꯦꯗ ꯑꯩꯈꯣꯏꯅ ꯐꯥꯔꯁ ꯗꯤꯕꯤꯖꯟꯗ ꯌꯥꯎꯋꯦ ꯑꯦꯠꯇꯤꯒ ꯋꯥꯟ ꯇꯨ ꯑꯗꯨꯋꯥꯏꯗꯩꯕꯨ ꯍꯧꯔꯝꯅꯤ ꯄꯤ ꯁꯤꯗꯣ ꯑꯩꯈꯣꯏꯒꯤ
ꯗꯨ ꯋꯥꯡꯉꯤ ꯀꯩꯅꯣ ꯑꯦꯠꯇꯤ ꯌꯧꯔꯗꯤ ꯋꯥꯡꯉꯕꯅꯦ
ꯑꯍꯨꯝ ꯁꯨꯕꯗ ꯂꯩꯕꯗꯣ ꯁꯚꯦꯟꯇꯤ ꯁꯚꯦꯟꯂꯥ ꯀꯩꯅꯣꯝ ꯑꯣꯏꯌꯦꯕ ꯄꯤ ꯁꯤꯗꯣ ꯑꯗꯨꯃꯥꯢ ꯍꯥꯏꯐꯦꯠ ꯐꯦꯠꯇꯪ ꯎꯔꯦ ꯌꯦꯡ ꯇꯟꯗꯅ ꯌꯦꯡꯗꯦꯗ ꯍꯟꯇꯛ
ꯐꯔꯦꯅꯦ ꯅꯪ ꯂꯥꯢꯔꯤꯛ ꯇꯝꯕꯩ ꯃꯍꯩ ꯌꯥꯜꯂꯦ
ꯑꯩ ꯍꯟꯗꯛꯇꯤ ꯋꯥꯡꯈꯠꯂꯗꯧꯅꯦ ꯋꯥꯍꯜꯂꯗꯧꯅꯦ ꯑꯩ ꯍꯟꯗꯛ ꯋꯥꯡꯅꯕ ꯀꯟ ꯄꯥꯔꯗꯧꯅꯦ ꯑꯦ ꯑꯩ ꯉꯔꯥꯡ ꯄꯤꯔꯛꯄꯈꯩ ꯂꯣꯏ ꯐꯥ ꯂꯣꯏꯔꯦ ꯉꯁꯤ ꯄꯤꯔꯛꯄꯒꯩ ꯄꯥ ꯍꯧꯔꯝꯃꯕꯅꯦ ꯑꯩ ꯉꯥꯛꯇꯪ ꯍꯧꯖꯤꯛ ꯁꯤ ꯋꯥꯔꯤ ꯁꯥꯟꯅ ꯂꯣꯏꯔꯅꯤ ꯑꯥ ꯒꯨꯠ ꯅꯥꯏꯠ ꯀꯥ ꯊꯥꯗꯣꯛꯂꯝꯂꯕꯅꯤ ꯉꯥꯛꯇꯪ
ꯋꯥꯡꯃꯟꯗꯅ
ꯇꯠꯂꯛꯑꯅꯤꯅ ꯉꯥꯏꯍꯥꯛ ꯂꯩꯔꯗꯤ ꯃꯤꯅꯤꯠ ꯇꯔꯥ ꯐꯗꯣꯔꯦꯉ
ꯎꯝ ꯐꯥꯗꯣꯔꯦ ꯐꯥꯗꯣꯔꯦ ꯑꯩꯁꯨ ꯃꯤꯅꯠ ꯌꯦꯡꯕꯗ ꯋꯥꯔꯕꯅꯦ ꯋꯥꯔꯤꯁꯤ ꯂꯩꯇꯦ ꯁꯥꯟꯅꯔꯤꯁꯨ ꯄꯩꯁꯥ ꯀꯛ ꯀꯩꯅꯣ ꯀꯛꯀꯅꯤ ꯍꯥꯏ ꯁꯨꯝꯅ ꯄꯥꯏꯔ ꯊꯝ ꯌꯥꯕꯣ ꯑꯣꯏꯗꯤꯀꯣ
ꯎꯝ ꯃꯥꯅꯦ ꯃꯥꯅꯦ
ꯍꯥ ꯍꯥ ꯍꯥ
ꯅꯪꯅ ꯁꯨꯝ ꯂꯥꯏꯔꯤꯛꯀꯤ ꯋꯥꯔꯤ ꯀꯩꯀꯥ ꯂꯤꯗꯧ ꯂꯩꯔꯗꯤ ꯑꯗꯨꯝ ꯂꯤꯔꯁꯨ ꯌꯥꯅꯤ ꯃꯅꯤꯄꯨꯔꯤꯗ
ꯌꯥꯅꯤ
ꯅꯨꯃꯤꯠ ꯀꯌꯥꯅꯤꯅꯣ ꯈꯪꯗꯦ ꯑꯗꯨꯝ ꯅꯪꯒꯤꯁꯨ ꯀꯨꯏꯔꯔꯣꯏꯗ ꯑꯗꯨꯝ ꯁꯨꯃꯥꯏꯅ ꯁꯥꯟꯅ ꯑꯗꯨꯝ ꯁꯥꯟꯅꯔꯗꯤ ꯑꯗꯨꯝ ꯑꯝꯍꯥꯅꯤꯗ
ꯑꯦꯖꯤ ꯅꯪꯅ ꯑꯃꯨꯛ ꯐꯣꯟ ꯇꯧꯔꯛ ꯂꯣꯏꯔꯒ ꯑꯩꯅ ꯑꯃꯨꯛ ꯇꯧ ꯌꯥꯕ꯭ꯔꯣ
ꯅꯪꯅ ꯐꯣꯟ ꯇꯧꯕ ꯌꯥꯗ꯭ꯔꯤꯕ ꯅꯪꯒꯤ
ꯅꯠꯇꯦ ꯌꯥꯔꯀꯥꯟꯗ ꯑꯩ ꯅꯪꯉꯣꯟꯗꯧꯇꯧꯔꯛ ꯅꯠꯇꯦꯕ ꯑꯩ ꯍꯥꯏꯗꯤꯅꯦ ꯑꯩꯅ ꯌꯥꯔꯀꯥꯟꯗꯣ ꯑꯗꯨꯗ ꯅꯪꯉꯣꯟꯗ ꯅꯪꯅ ꯐꯣꯟ ꯇꯧꯔ ꯂꯣꯏ ꯑꯩꯅ ꯃꯨꯛ ꯇꯧ ꯌꯥꯗꯣꯏꯖꯥꯂꯕ
ꯌꯥꯏ
ꯑꯣꯗꯤ ꯌꯥꯝ ꯐꯩꯩꯅꯦ
ꯎꯝ
ꯎ ꯑꯦꯀꯥꯎꯟꯗ ꯅꯪꯉꯣꯟꯗ ꯍꯥꯞꯅꯤꯗꯣ ꯍꯥꯞꯄꯕꯣ
ꯍꯥꯞꯄ ꯌꯥꯗ꯭ꯔꯤꯗ ꯈꯔ ꯂꯩꯔꯒ ꯍꯥꯞꯇꯣꯏꯅꯦ ꯅꯪꯒꯤꯗꯣ ꯑꯗꯨ ꯌꯥꯔꯛꯑꯀꯥꯟꯗꯣ ꯑꯗꯨꯗ ꯑꯗꯨꯗ ꯌꯥꯗꯣꯏꯕ
ꯍꯣꯏ ꯍꯣꯏ ꯑꯣ ꯅꯪ ꯉꯁꯥꯏ ꯀꯩꯅꯣ ꯀꯩꯅꯣ ꯑꯦ ꯇꯤ ꯑꯦꯝ ꯂꯥ ꯀꯩꯅꯣ ꯄꯨꯊꯣꯛꯍꯧꯕꯗꯨꯔꯥ
ꯑꯥ
ꯐꯩ ꯐꯩ ꯑꯦ ꯑꯗꯨ ꯅꯣꯏꯒꯤ ꯄꯣꯠ ꯆꯩ ꯈꯒ ꯂꯩꯕꯤ ꯇꯥꯝꯅꯤꯅꯦ ꯑꯩ ꯁꯨꯃꯥꯏꯅ ꯇꯧꯔ ꯌꯥꯎꯕꯤꯔꯝꯅꯤꯅ
ꯎꯝ ꯑꯗꯨꯅꯦ ꯃꯊꯪꯗꯤ ꯅꯪ ꯄꯣꯠꯆꯩ ꯈꯒꯥ ꯂꯩꯕꯤ ꯌꯥꯏꯕ
ꯐꯪꯉꯗꯤ ꯈꯔ ꯈ ꯈꯥꯏꯕꯤꯅꯤꯗ ꯅꯪꯒꯤ
ꯑꯗꯨꯅꯦ ꯍꯥꯏꯁꯦ ꯁ꯭ꯨꯔ ꯑ ꯑꯩꯖꯨ ꯉꯔꯥꯡ ꯂꯣꯏ ꯏꯀꯥꯏ ꯍꯥ ꯍꯥꯥ ꯍꯥ
ꯑꯩꯈꯣꯏ ꯕꯥꯒꯤꯅ ꯍꯣ ꯄꯩꯁꯥ ꯀꯥꯞꯄꯛꯑꯣ ꯍꯥꯏꯔꯛꯀꯗꯣꯏꯅꯦ
ꯃꯥꯏꯅꯦ ꯐꯣꯟ ꯄꯩꯁꯥ ꯀꯥꯞꯄ
ꯇꯧ ꯐꯣꯟ ꯄꯩꯁꯥ ꯀꯥꯞꯄ ꯀꯣꯟꯅꯔꯗꯤꯌꯦ ꯃꯥ ꯍꯥꯏꯁꯦ
ꯑꯦ ꯏꯁꯀꯔꯁꯟꯁꯟ ꯅꯨꯃꯤꯠꯇꯨꯗꯤ ꯀꯩꯅꯣ ꯇꯧ ꯌꯥꯔꯔꯣꯏꯅꯦ ꯂꯥꯡꯕꯅꯤꯅ ꯐꯣꯟ ꯊꯧ ꯁꯀꯥꯔꯁꯟ ꯆꯠꯄꯗꯗꯤ ꯐꯣꯟ ꯑ ꯂꯥꯡꯕꯅ ꯑꯥꯗꯩ ꯐꯣꯟ ꯇꯧꯔꯛꯄ ꯌꯥꯔꯔꯣꯏꯕ
ꯀꯔꯝ ꯀꯥꯟꯗꯅꯣ ꯍꯥꯏꯁꯦ
ꯈꯪꯗꯦꯗ ꯄꯨꯗꯤ ꯄꯨꯗꯧ ꯃꯥꯂꯦ ꯃꯉꯣꯡꯗꯣ
ꯎꯝ
ꯄꯨꯔꯗꯤ ꯚꯤꯗꯤꯑꯣ ꯀꯣꯟ ꯇꯧꯔꯛꯈꯦ ꯑꯩ ꯋꯥꯆꯦꯞꯇ
ꯎꯝ ꯅꯪꯅ ꯐꯣꯟ ꯄꯥꯏꯗꯤ ꯄꯥꯏꯔꯛ ꯇꯅ
ꯑꯦ ꯑꯩꯅ ꯉꯥꯝꯕꯁꯨ ꯇꯥꯏ ꯏꯀꯣ ꯆꯠꯂꯦ
ꯆꯠꯇꯦ ꯑꯩꯉꯣꯟꯗꯗꯤ
ꯑꯩ ꯍꯥꯏꯕꯤꯗꯨ ꯆꯠꯂꯦ ꯑꯩꯉꯣꯟꯗ ꯂꯣꯏ ꯇꯥꯏꯌꯦ ꯑꯣ ꯐꯒ꯭ꯔꯦ ꯐꯒ꯭ꯔꯦ
ꯅꯪ ꯅꯛꯁꯔꯛꯄ꯭ꯔꯣ